ꯇꯥꯕꯔꯣ ꯇꯥꯕꯔꯣ
ꯍꯜꯂꯣ ꯍꯜꯂꯣ
ꯇꯥꯔꯕꯣ ꯇꯥꯏꯌꯦ ꯇꯥꯏꯌꯦ
ꯇꯥꯔꯦ ꯇꯥꯔꯦ ꯇꯥꯕ꯭ꯔꯥ
ꯇꯥꯏꯌꯦ ꯇꯥꯏꯌꯦ
ꯍꯜꯂꯣ
ꯇꯥꯕ꯭ꯔꯣ
ꯑꯥꯎ
ꯇꯥꯏꯌꯦ
ꯇꯥꯏ ꯇꯥꯌꯦ ꯀꯩꯅꯣ ꯑꯩꯒꯤ ꯀꯩꯅꯣ ꯊꯤꯜꯂꯤꯖꯦ ꯏꯌꯔꯄꯤꯁ ꯊꯤꯜꯂꯤꯅꯦ ꯑꯗꯨꯒ ꯐꯣꯟꯁꯤꯅ ꯀꯩꯗꯣꯏꯅꯣ ꯇꯥꯔꯛꯏꯁꯤꯅ ꯁꯄꯤꯀꯔ
ꯌꯥꯔꯕ
ꯀꯩꯅꯣꯗ ꯀꯝꯄ꯭ꯔꯣꯃꯥꯏꯁ ꯇꯧꯗꯕ ꯅꯨꯄꯥꯁꯦ ꯏꯌꯔꯄꯤꯁꯅꯥ ꯌꯥ ꯇꯥꯗꯤ
ꯑꯣ ꯅꯠꯇꯦꯍꯦ ꯁꯤꯗꯤ ꯃꯣꯏ ꯑꯦꯞꯀꯤꯅꯦ ꯑꯩ ꯈꯪ
ꯅꯠꯇꯦ ꯅꯠꯇꯦ
ꯂꯛꯅꯕꯅꯦ
ꯅꯣꯏꯒꯤ ꯅꯣꯏ ꯁꯪꯁꯥꯔꯁꯤꯗꯤ ꯃꯝꯃꯦꯅꯦꯍꯦ
ꯁꯤꯌꯥ ꯅꯣꯏ ꯁꯪꯁꯥꯔ ꯃꯊꯛꯇꯥ ꯃꯝꯃꯤꯗꯨꯗꯤ ꯏꯃꯩ ꯏꯃꯥ
ꯃꯝꯗꯔꯣ ꯅꯣꯏꯗꯣ
ꯃꯝꯃꯦ
ꯀꯩꯅꯣ ꯅꯪ ꯅꯪ ꯃꯄꯥꯟ ꯂꯩꯕ꯭ꯔꯣ
ꯂꯩꯌꯦ
ꯑꯣ ꯃꯩ ꯊꯥꯂꯛꯎꯔꯣ ꯑꯩꯈꯣꯏꯒꯤ
ꯀꯩ ꯃꯊꯦꯜ ꯆꯥꯔꯒꯦ
ꯉꯁꯤꯗꯤ ꯆꯤꯛꯀꯜ ꯆꯥꯔꯦ
ꯆꯤꯛꯀꯜ
ꯇꯤꯛꯀꯜ ꯑꯃꯅꯦ ꯑꯗꯨꯗꯩꯗꯤ ꯑꯣꯛ ꯊꯣꯡꯕ ꯑꯃꯅꯦ
ꯑꯥ ꯑꯁ
ꯋꯦꯗꯔꯖꯤꯅꯥ ꯑꯗꯨꯝ ꯆꯥꯅꯤꯡꯍꯟꯕꯅꯦ ꯍꯥꯏꯇꯥꯔꯦ ꯑꯗꯨꯗ ꯑꯣꯛꯀꯤ ꯋꯥꯗꯣ ꯀꯩꯅꯣꯅꯦ ꯑꯦ ꯐꯥꯒꯤꯗꯧꯅꯥ ꯑꯗꯨꯒꯥ ꯀꯩꯅꯣ ꯑꯃꯒ ꯋꯥꯂꯤ ꯁꯟ ꯑꯌꯥꯏꯕꯗꯣ ꯏꯃꯥꯟꯅꯕ ꯆꯥꯟꯗꯦꯜꯒꯤ ꯏꯃꯥꯟꯅꯕ ꯑꯃ ꯂꯩꯌꯦ
ꯎꯝ
ꯃꯣꯏ ꯈꯨꯟꯗꯩ ꯄꯨꯔꯛꯑꯦꯅ ꯑꯗꯨꯗꯣ ꯀꯩꯅꯣ ꯇꯧꯔꯦ ꯃꯐꯩꯒꯤ ꯖꯒꯥꯗꯣ ꯑꯗꯨꯗꯨꯒ ꯂꯧꯔꯨꯔꯦ ꯑꯩꯅ ꯫
ꯎꯝ
ꯉꯁꯥꯏ ꯂꯧꯔꯨꯕꯅꯦ ꯑꯗꯨ ꯂꯧꯔꯨꯔꯒꯅꯦ ꯅꯣꯏꯗ ꯆꯪꯉꯛꯏꯗꯣ ꯫
ꯑꯣ
ꯑꯣ ꯃꯐꯩ ꯑꯩꯅ
ꯅꯪꯗꯤ ꯃꯝꯃꯦꯍꯦ ꯑꯣ ꯃꯩ ꯊꯥꯂꯛꯗꯨ ꯎꯔꯦ ꯎꯔꯦ ꯑꯩꯁꯨ ꯃꯩ ꯊꯥꯂꯛꯀꯤ ꯎꯕ꯭ꯔꯌꯦꯡꯉꯨꯀꯣ ꯫ ꯎꯔꯕꯣ ꯍꯜꯂꯣ ꯍꯜꯂꯣ
ꯍꯜꯂꯣ ꯇꯥꯗꯔꯣ
ꯇꯥꯔꯦ ꯇꯥꯔꯦ ꯍꯧꯖꯤꯛꯇ ꯇꯥꯔꯦ ꯃꯩ ꯊꯥꯜꯂꯤꯁꯦ ꯎꯕ꯭ꯔꯣ ꯫
ꯎꯅꯦ ꯎꯅꯦ
ꯅꯣꯏ ꯃꯩ ꯑꯝꯇ ꯎꯗ꯭ꯔꯦ ꯑꯩꯈꯣꯏ ꯑꯩꯈꯣꯏ ꯁ꯭ꯋꯥꯏ ꯂꯩꯀꯥꯏꯗꯣ ꯀꯩꯅꯣ ꯇꯧꯔꯝꯒꯅꯤ ꯄꯨꯡꯉꯥꯟ ꯉꯥꯟꯗ꯭ꯔꯣ ꯃꯤꯠ ꯊꯛꯀꯗ꯭ꯔꯣ ꯎꯕꯗ ꯫
ꯊꯥꯀꯠꯇꯦꯗ ꯅꯣꯏ ꯑꯗꯨ ꯃꯝꯃꯤꯗ ꯌꯥꯝꯅ ꯫
ꯈꯝꯕ꯭ꯔ ꯅꯣꯏꯗ ꯀꯩꯅꯣ ꯇꯧ ꯍꯥꯏꯗꯤ ꯎꯠꯂ ꯎꯠꯅꯤꯡꯗꯕ ꯅꯣꯏꯗ ꯍꯥꯏꯗꯤ ꯅꯣꯏ ꯏꯀꯥꯏꯒꯤꯅꯦꯅ ꯫
ꯎꯝ
ꯎꯝ
ꯅꯪ ꯉꯁꯥꯏ ꯀꯥꯏ ꯆꯠꯂꯨꯒꯦ ꯐꯣꯟ ꯄꯥꯏꯗꯔꯤꯗꯣ
ꯀꯔꯤ
ꯀꯥꯏ ꯆꯠꯂꯨꯒꯦ ꯍꯥꯏꯕ
ꯑꯣ ꯑꯩꯗꯣ ꯏꯅꯥꯎꯄꯥ ꯑꯃ ꯂꯥꯛꯑꯅ ꯃꯥ ꯕꯨꯛ ꯐꯦꯔ ꯆꯠꯅꯤꯡꯉꯦꯅ ꯆꯠꯂꯨꯕ ꯫
ꯅꯅꯥꯎꯄ ꯍꯥꯏꯖ ꯀꯅꯥꯅꯣ ꯫
ꯑꯩꯈꯣꯏ ꯑꯩꯈꯣꯏ ꯕꯥꯒꯤ ꯃꯇꯥꯎꯒꯤ ꯃꯆꯥ ꯀꯛꯆꯤꯡꯗꯒꯤ ꯫
ꯀꯛꯆꯤꯡꯗꯒꯤ ꯑꯣꯀꯦ ꯑꯗꯣ ꯑꯣ ꯕꯨꯛ ꯐꯤꯌꯥꯔ ꯆꯠꯅꯤꯡꯉꯦ ꯂꯥꯏꯔꯤꯛ ꯂꯩꯈꯤꯕ꯭ꯔꯣ ꯫
ꯂꯩꯈꯤꯕꯅꯦ
ꯑꯣ ꯂꯥꯏꯔꯤꯛꯇ ꯊꯋꯥꯏ ꯌꯥꯝ ꯌꯥꯎꯖꯕ ꯀꯥꯡꯕꯨꯔꯣ ꯑꯗꯣ ꯀꯛꯆꯤꯡꯒꯤ ꯃꯤꯁꯤꯡꯁꯦ ꯑꯗꯨꯝ ꯇꯧꯕ ꯀꯩꯅꯣ ꯇꯧꯕꯅꯦ ꯫
ꯀꯩꯅꯣ ꯇꯧꯕ ꯃꯁꯥ ꯂꯥꯏꯔꯤꯛꯇꯤ ꯄꯥꯗꯕ ꯅꯣꯕꯦꯜꯒꯨꯝꯕ ꯫ ꯑꯗꯨꯝ ꯄꯥꯖꯕ ꯂꯥꯏꯔꯤꯛ ꯄꯥꯕ ꯍꯦꯕꯤꯠꯇꯤ ꯑꯗꯨꯝ ꯂꯩꯖꯕ ꯫
ꯑꯁ ꯑꯍꯥꯟꯕꯗꯤ ꯑꯍꯥꯟ ꯂꯥꯛꯄꯗ ꯀꯩ ꯀꯩ ꯂꯥꯏꯔꯤꯛꯀ ꯂꯩꯗꯧ ꯃꯥꯜꯂꯝꯃꯦ ꯑꯗꯨꯒ ꯫ ꯍꯥꯏꯗꯤ ꯑꯁ ꯀꯩꯅꯣꯒꯤ ꯀꯃꯔꯁꯀꯤ ꯂꯥꯏꯔꯤꯛ ꯌꯥꯎꯕ ꯈꯣꯠꯄꯒ ꯍꯪꯉꯝꯃꯦ ꯑꯗꯨꯒ ꯫ ꯀꯔꯤꯝꯇ ꯍꯥꯏꯗꯦ ꯁꯥꯏꯗ ꯑꯩꯅ ꯑꯩꯉꯣꯟꯗ ꯍꯪꯉꯝꯃꯦꯕ ꯕꯨꯛ ꯐꯌꯥꯔ ꯃꯐꯝ ꯌꯧꯕꯗꯗꯤ ꯅꯣꯕꯦꯜ ꯉꯥꯛꯇ ꯈꯟꯒꯠꯂꯛꯏꯅꯦ ꯫
ꯎꯝ ꯅꯣꯕꯦꯜ ꯫ ꯑꯗꯨꯝ ꯄꯩꯁꯥꯕꯨ ꯍꯣꯡꯕ꯭ꯔꯣ ꯕꯨꯛ ꯐꯦꯔꯒ ꯇꯧꯔꯤꯗꯨꯕꯨ ꯫
ꯑꯦ ꯑꯣꯟ ꯂꯥꯏꯟꯗꯒꯤ ꯀꯛ ꯄꯅꯥ ꯍꯣꯡꯉꯦ ꯫
ꯑꯗꯨꯕꯨꯛ ꯐꯤꯔ ꯇꯧꯕꯒꯤ ꯀꯥꯟꯅꯕꯅꯤꯅ ꯀꯩꯒꯤ
ꯕꯨꯛ ꯐꯤꯌꯥꯔ ꯇꯧꯕꯒꯤ ꯀꯥꯟꯅꯕ ꯍꯥꯏꯁꯦ ꯃꯣꯏꯗꯨꯅ ꯑꯃꯨꯛ ꯍꯥꯏꯗꯤ ꯍꯣꯡꯉꯦ ꯍꯥꯏꯁꯦ ꯫ ꯃꯣꯏꯁꯤꯅ ꯑꯃꯨꯛ ꯑꯣꯔꯤꯖꯤꯅꯦꯜ ꯄꯤꯁ ꯂꯥꯛꯄ ꯫
ꯀꯩꯅꯣꯗꯒꯤ ꯑꯣꯟꯂꯥꯏꯟꯗꯒꯤ ꯀꯛꯄꯁꯤꯅ ꯑꯃꯨꯛ ꯑꯣꯔꯤꯖꯤꯅꯦꯜ ꯄꯤꯁ ꯅꯠꯇꯕꯩ ꯍꯣꯡꯕ ꯫
ꯑꯣ
ꯄꯦꯔ ꯄꯦꯄꯔꯒꯤ ꯀꯩ ꯀꯥ ꯈꯦꯠꯅꯕ ꯫
ꯀꯩꯅꯣ ꯀ꯭ꯋꯥꯂꯤꯇꯤꯗꯤ ꯈꯦꯠꯅꯕ ꯀꯣ
ꯍꯣꯏ
ꯑꯗꯨꯕꯨꯗꯤ ꯕꯨꯛ ꯐꯦꯔꯗꯅ ꯆꯠꯄ ꯀꯥꯏꯒꯤ ꯋꯥꯈꯜꯒꯗꯤ ꯅꯨꯡꯉꯥꯏꯔꯗꯤ ꯐꯣꯅꯤ
ꯃꯥꯅꯦ ꯂꯥꯏꯔꯤꯛ ꯂꯥꯏꯔꯤꯛ ꯃꯈꯟ ꯃꯈꯜ ꯊꯦꯡꯅꯗꯅ ꯂꯥꯏꯛꯈꯛ ꯈꯪ ꯄ ꯄꯥ ꯅꯤꯡꯍꯜꯂꯦ ꯍꯥꯏꯕ ꯂꯥꯏ ꯈꯔ ꯄꯥꯅꯤꯡꯉꯝꯗꯕ ꯑꯩꯁꯦ ꯂꯩꯥꯏꯔꯛ ꯑꯃ ꯂꯩꯁꯜꯂꯑꯦ ꯑꯩꯁꯨ
ꯑ ꯈꯜꯂꯦ ꯈꯜꯂꯦ ꯅꯪ ꯌꯨ ꯄꯤ ꯑꯦꯁ ꯁꯤ ꯇꯗꯥꯏꯔꯦ ꯈꯜꯂꯅꯤ
ꯂꯩꯔꯛꯏꯕ ꯂꯥꯏꯔꯛꯁꯤꯅ ꯀꯩꯅꯣ ꯑ ꯀꯩꯅꯣ ꯗ ꯑꯥꯔ ꯑꯣꯐ ꯁ꯭ꯄꯦꯟꯗꯤꯡ ꯃꯅꯤꯉꯅ
ꯑꯍ ꯑ ꯔꯐ ꯁꯦꯚ ꯃꯅꯤ ꯀꯩꯅ ꯇꯧꯕ ꯔ ꯁꯚ ꯃꯅꯤ
ꯌꯦꯁ
ꯑꯗꯨꯗ
ꯅꯪ ꯅꯪ ꯇꯥꯒꯗ꯭ꯔꯦ
ꯍꯦꯛꯇ ꯀꯩꯅꯣꯁꯦ ꯑꯩ ꯏꯁꯀ꯭ꯔꯤꯟꯁꯦ ꯍꯦꯛꯇ ꯑꯃꯝ ꯂꯩꯔꯝꯕ ꯑꯗꯨꯒꯤ
ꯑꯗ ꯑꯩꯗꯤ ꯏꯁꯀꯔꯤꯟ ꯅꯝꯕꯔꯁꯨ ꯑꯗꯨꯝ ꯇꯥꯏꯌꯦ ꯑꯩꯅ ꯉꯥꯡꯕ ꯀꯃꯥꯏ ꯇꯧꯅꯣ
ꯍꯥꯏꯗꯣꯏꯅꯨ ꯑꯩꯁꯨ ꯈꯪꯗꯦ ꯑꯗꯨ ꯌꯧꯁꯤꯜꯂꯛꯑꯗꯤ
ꯍꯥ ꯀꯩꯅꯣꯅꯦ ꯅꯪ ꯀꯩꯅꯣꯅꯦ ꯅꯪꯒꯤ ꯏꯌꯥꯔꯄꯤꯁꯅ ꯂꯛꯅꯕꯤꯕꯅꯤꯗ
ꯑꯩ ꯢꯌꯔꯄꯤꯁ ꯍꯥꯞꯇꯦꯌꯦ
ꯑꯣ ꯑꯈꯣꯏ ꯇꯥꯃꯣꯒꯤ ꯃꯥꯏ ꯐꯣꯟꯗꯣ
ꯑꯥ
ꯕ꯭ꯂꯨꯇꯨꯠ ꯑꯗꯨꯝ ꯁꯝꯕꯒꯤ ꯀꯩꯅꯣ ꯇꯧꯔꯒ ꯕ꯭ꯂꯨꯇꯨꯠ ꯍꯥꯏꯗꯤ ꯗꯤꯁꯀꯅꯦꯛ ꯇꯧꯔꯒ ꯃꯊꯟꯗ ꯑꯣꯇꯣ ꯀꯅꯦꯛꯁ ꯇꯧꯊꯣꯛꯇꯕ ꯐꯣꯟ ꯍꯦꯛ ꯂꯥꯛꯑꯕ ꯗꯤꯁꯀꯅꯦꯛ ꯇꯧꯈ꯭ꯔꯅꯤ ꯃꯊꯟꯗ ꯑꯗꯨꯒ ꯑꯣꯇꯣ ꯑꯣꯇꯣ ꯀꯅꯦꯛꯁ ꯁꯨꯛꯇꯧ ꯇꯧꯔꯔꯣꯏ
ꯕ꯭ꯂꯨꯇꯨꯠꯅ ꯃꯤ ꯕ꯭ꯂꯨꯇꯨꯠꯅ ꯃꯤꯔꯥꯏꯕꯤꯔꯕ ꯐꯣꯟꯅꯤ
ꯇꯥꯕ ꯅꯠꯇ꯭ꯔꯣ ꯑꯩ ꯍꯥꯏꯖꯦ
ꯇꯥ ꯇꯥꯔꯦ ꯍꯥꯏꯔꯛꯑꯣ
ꯥꯑ ꯑꯁ ꯍꯌꯦꯡꯗꯤ ꯁꯟꯗꯦꯅꯤꯅꯦ
ꯍꯌꯦꯡꯗꯤ ꯁꯟꯗꯦꯅꯦ ꯁꯨꯝ ꯊꯥꯡꯐꯥꯎꯗꯪ ꯆꯠꯂꯨꯖꯔꯁꯤꯅꯦ ꯏꯔꯣꯏꯔꯨꯖꯔꯁꯤꯅꯦ ꯍꯥꯏꯅꯤꯡꯉꯤꯁꯤ
ꯑꯩꯗꯤ ꯁꯨꯝ ꯊꯥꯡ ꯅꯨꯡ ꯊꯥꯡ ꯑꯃ ꯆꯠꯅꯤꯡꯗꯦ ꯑꯩꯗꯤ ꯂꯝ ꯈꯪꯗꯕ ꯑꯃ ꯆꯠꯅꯤꯡꯉꯦ ꯍꯥꯏꯕꯗꯤ
ꯆꯨꯝꯊꯥꯡꯗꯨ ꯅꯪ ꯍꯟꯗꯛ ꯈꯪꯈꯤꯕꯗ ꯉꯥꯏꯔꯤ ꯀꯩꯅꯣ ꯉꯔꯥꯡ ꯅꯍꯥꯟꯗ ꯈꯪꯈꯤꯕꯗ ꯉꯥꯏꯔꯤ
ꯑꯗꯨ ꯀꯩꯁꯨ ꯐꯖꯕ ꯑꯣꯏꯗꯣꯏꯗꯦ ꯑꯩꯒꯤ ꯍꯥꯏꯗꯤ ꯃꯤꯠꯁꯤꯅ ꯄꯦꯟꯕ ꯍꯥꯢꯗꯨ ꯑꯣꯏꯗꯦꯕ
ꯑꯣ ꯃꯄꯥꯟ ꯒꯦꯠꯇ ꯌꯦꯡꯉꯒ
ꯒꯦꯠꯇꯩ ꯌꯦꯡꯉꯁꯨ ꯊꯃꯣꯏꯁꯤꯗ ꯏꯝꯄ꯭ꯔꯦꯁ ꯇꯧꯕ ꯉꯝꯈꯤꯗ꯭ꯔꯦꯕ ꯃꯥꯥꯏꯗꯨ
ꯑꯣ ꯒꯦꯠꯇ ꯏꯝꯄ꯭ꯔꯦꯁ ꯇꯧꯔ ꯃꯅꯨꯡꯗ ꯊꯤꯕꯅꯦ ꯅꯪ ꯄꯥꯝꯃꯤꯁꯦ
ꯃꯄꯥꯟ ꯐꯖꯕꯗꯨꯅꯤ ꯑꯈꯣꯢ ꯄꯥꯝꯃꯤ
ꯎꯝ ꯃꯅꯨꯡ ꯃꯅꯨꯡꯗꯤ ꯌꯦꯡꯗ꯭ꯔꯁꯨ ꯌꯥꯔꯦꯕ ꯃꯄꯥꯟ ꯌꯦꯡꯉꯗꯤ
ꯃꯅꯨꯡꯗꯨꯗꯤ ꯑꯗꯨꯝ ꯂꯩꯗꯅ ꯃꯄꯥꯟꯗ ꯌꯦꯡꯉꯗꯤ ꯌꯥꯔꯦ ꯃꯌꯥꯝꯅ ꯌꯦꯡꯅꯕꯗꯣ
ꯅꯠꯇ꯭ꯔ ꯈꯣꯔꯤꯌꯤ ꯒꯦꯠꯇ ꯕꯨꯠ ꯕꯨꯠ ꯌꯦꯡꯉꯨꯁꯦꯕ꯭ꯔꯣ
ꯀꯣꯔꯤꯌꯥ ꯒꯦꯠ ꯍꯥꯢꯁꯤꯅ ꯀꯥꯏꯗ
ꯀꯣꯔꯤꯌꯥ ꯒꯦꯠꯁꯨ ꯈꯪꯗꯕ꯭ꯔꯥ
ꯈꯪꯗꯦꯗ ꯑꯩꯈꯣꯏꯗꯤ ꯂꯥꯋꯥꯢ ꯃꯆꯥꯅꯤ ꯑꯦ ꯁꯣꯏꯔꯦ ꯁꯣꯏꯔꯦ ꯄꯜꯂꯣꯢꯗꯕ ꯑꯃ ꯄꯟꯒ꯭ꯔꯦ
ꯔꯤꯖꯦꯛ ꯍꯦꯛ ꯆꯥꯕꯗ ꯅꯪꯉꯣꯟꯗ ꯂꯣꯢꯅ ꯇꯥꯢꯅꯕꯅꯤ
ꯃꯃꯥꯡꯗ ꯑꯩꯅ ꯍꯥꯏꯕꯗꯤ ꯑꯩꯈꯣꯏꯗꯤ ꯈꯪꯖꯕ ꯅꯠꯇꯦ ꯀꯩꯁꯨ ꯈꯪꯖꯕ ꯎꯖꯕ ꯌꯥꯝ ꯈꯪꯖ ꯎꯖꯕ ꯅꯠꯇꯦ ꯍꯥꯏꯕꯅꯤ
ꯁꯦꯡꯗꯣꯛꯆꯕ ꯗꯤꯁꯀ꯭ꯂꯦꯃꯔ ꯒꯥꯢ
ꯍꯥꯥ ꯍꯧꯖꯤꯛꯀꯥꯟꯁꯦ ꯀꯃꯥꯏ ꯀꯃꯥꯏ ꯇꯧꯔꯤ ꯋꯥꯈꯜꯒꯥꯡꯁꯦ ꯀꯔꯤ ꯀꯔꯤ ꯆꯠꯅꯤꯡꯕ ꯃꯨꯠ ꯃꯨꯠ ꯀꯩ ꯀꯥ ꯀꯃꯥꯏ ꯀꯃꯥꯏꯅ ꯇꯧꯒꯦ ꯇꯥꯕꯤꯕ꯭ꯔꯣ ꯁꯥꯔ ꯅꯪꯒꯤꯗꯣ ꯇꯥꯒꯤꯗ꯭ꯔꯦ ꯑꯣ
ꯅꯠꯇꯦ ꯑꯩ ꯐꯣꯟꯁꯤꯅꯥꯅꯦ ꯑꯩ ꯍꯞꯇꯥ ꯑꯃꯒꯤ ꯃꯃꯥꯡꯗꯒꯤ ꯍꯥꯏꯁꯤꯅꯦ ꯑꯩꯁꯦ ꯔꯤꯅ꯭ꯌꯨ ꯇꯧꯕꯩ ꯇꯥꯏꯞ ꯇꯧꯔꯝꯃꯕꯅꯦ
ꯎꯝ
ꯑꯗꯨꯗꯨꯒ ꯋꯥꯔꯜ ꯀꯞꯁꯦ ꯈꯪꯗꯦ ꯑꯃꯨꯛ ꯌꯦꯡꯉꯨ ꯋꯥꯔꯜ ꯀꯞꯁꯤ ꯐꯖꯅ ꯌꯦꯡꯕꯁꯨ ꯅꯠꯇꯦꯀꯣ
ꯎꯝ
ꯍꯥꯏꯗꯤ ꯋꯥꯔꯜ ꯀꯞ ꯃꯇꯝꯁꯤꯐꯧ ꯉꯥꯏꯔꯝꯃꯅꯤꯗꯨꯅ ꯉꯥꯏꯈꯩ ꯉꯥꯏꯊꯣꯛꯑꯒꯗꯨꯗꯣ ꯍꯣꯏ ꯋꯥꯔꯜ ꯀꯞꯁꯦ ꯊꯥꯔ ꯃꯇꯝꯗꯨꯅꯦꯕ
ꯑꯣ ꯃꯇꯝꯗꯨ ꯈ ꯌꯧꯍꯜꯂꯝꯕ
ꯌꯧꯍꯜꯂꯝꯕ ꯑꯣꯇꯣ ꯌꯦꯡꯉꯦ ꯍꯧꯨꯗꯤ ꯈꯪꯒꯜꯂꯝꯕ
ꯑꯩ ꯍꯌꯦꯡꯃꯛꯇꯤ ꯍꯧꯔꯝꯃꯦ ꯑꯗꯨꯗ ꯈꯪꯍꯜꯂꯝꯕꯅꯦꯕ
ꯑ ꯑꯗꯨ ꯊꯥꯔꯝꯃꯒ ꯑꯗꯨꯝ ꯇꯧꯤꯗꯣꯏꯅꯦꯕ ꯐꯔꯁꯞ ꯂꯣꯏꯗ꯭ꯔꯤꯀꯥꯟꯗ
ꯑ
ꯑꯗꯨ ꯃꯌꯥ ꯆꯠꯇꯁꯨ ꯃꯤꯠ ꯆꯤꯡꯕꯒꯁꯨ ꯌꯥꯎꯔꯤ ꯄꯣꯠꯅꯤꯗ ꯑꯗꯨꯒ ꯒꯨꯒꯜꯗ ꯆꯪꯉꯒ ꯐꯤꯐꯥ ꯊꯥꯔꯒ ꯏꯁꯀꯣꯔ ꯌꯦꯡꯉꯅꯤ
ꯑꯗꯨꯗ ꯇꯨꯝꯃꯅꯦ ꯑꯃꯨꯛ
ꯑꯗꯨꯒ ꯅꯣꯛꯈꯦ ꯇꯔ ꯇꯨꯝꯃꯅꯤ ꯑꯀꯥꯕꯗꯨ ꯌꯥꯎꯔꯝꯃꯗꯤ ꯑꯩꯅ ꯄꯥꯝꯖꯕ
ꯌꯥꯎꯔꯝꯗ꯭ꯔꯒꯅ ꯁꯨꯡꯂꯞ ꯇꯧꯔꯏ ꯇꯨꯝꯃꯅꯤ
ꯆꯥꯔꯝꯗ꯭ꯔꯒꯅ ꯑꯗꯨꯝ ꯒ꯭ꯌꯥꯟ ꯇꯥ ꯆꯥꯗꯕꯤ ꯑꯗꯨꯝ ꯇꯨꯝꯈ꯭ꯔꯅꯤ
ꯎꯝ ꯁꯤꯠ ꯀꯔꯒ
ꯎꯝꯠꯇꯠꯇꯠꯇ ꯅꯪꯒꯤ ꯁꯨꯝ ꯈꯟꯖꯕꯗ ꯍꯟꯗꯛꯀꯤ ꯐꯥꯏꯅꯦꯜꯁꯦ ꯀꯅꯥ ꯀꯅꯥ ꯊꯦꯡꯒꯗꯧ ꯃꯥꯜꯂꯦ ꯐ꯭ꯔꯥꯟꯁ ꯑꯃꯕꯨꯗꯤ ꯂꯩꯔꯅꯦꯕ
ꯐꯁꯝꯗꯨ ꯂꯩꯔꯅꯤ ꯑ ꯀꯩꯅꯣꯒꯤ ꯑꯩꯅ ꯑꯩ ꯋꯥꯈꯜꯂꯣꯟꯗꯗꯤ ꯈꯪꯗꯦ ꯏꯪꯂꯦꯟꯁꯨ ꯌꯥꯝ ꯀꯟꯅ ꯂꯤꯡꯕꯗꯤ ꯑꯣꯏꯗꯦ ꯑꯣꯏꯗꯦ ꯅꯠꯇ꯭ꯔꯥ
ꯑꯣꯏꯕꯨꯗꯤ ꯑꯩ ꯈꯪꯗꯦ ꯏꯪꯂꯦꯟꯁꯦ ꯑꯗꯨꯝ ꯌꯦꯡꯕꯗ ꯍꯥꯏꯗꯤ ꯌꯥꯝ ꯐꯖꯕ ꯅꯠꯇ꯭ꯔꯁꯨ ꯑꯗꯨꯝꯗꯤ ꯌꯥꯒꯤꯕꯇ ꯃꯣꯏꯑꯕ
ꯎꯝ
ꯑꯗꯨꯒ ꯅꯣꯔꯋꯦꯁꯦ ꯌꯦꯡꯕ ꯀꯥꯟꯗ ꯀꯩꯅꯣ ꯇꯧꯋꯦꯕ ꯍꯥꯏꯗꯤ ꯏꯁꯇ꯭ꯔꯥꯏꯀꯔꯒ ꯀꯕꯛ ꯀꯕꯛ ꯑꯃꯨꯛꯃꯨꯛ ꯌꯥꯔ ꯍꯥꯏ ꯇꯔ ꯑꯗꯣ ꯍꯥꯏꯗꯤ ꯍꯥꯜꯍꯟ ꯃꯇꯣꯝꯗꯅꯗꯤ ꯒꯦꯝꯗꯣ ꯁꯥꯟꯅꯕ ꯌꯥꯔꯣꯏꯅꯦ
ꯃꯥꯅꯦ ꯅꯣꯔꯋꯦꯒꯤꯗꯤ ꯊꯥꯖꯕꯩ ꯋꯥꯡꯕ ꯍꯥꯏꯗꯤ ꯊꯥꯖꯕꯒꯤ ꯆꯥꯟꯁ ꯌꯥꯝ ꯅꯦꯝꯃꯤꯗ
ꯑ ꯑꯗꯨꯣ ꯍꯥꯏꯗꯤ ꯐꯖ ꯇꯤꯝ ꯈꯤꯇꯪ ꯑꯔꯦꯡꯕ ꯑꯃ ꯇꯥꯔꯛꯄꯗ ꯑꯗꯨꯝ ꯅꯣꯞꯇꯣꯕ ꯅꯍꯥꯟꯃꯨꯛ ꯐ꯭ꯔꯥꯟꯁꯀ ꯍꯜꯂꯟ ꯌꯥꯎꯗꯕꯤ ꯁꯥꯟꯅꯩꯗꯅ ꯑꯗꯣ ꯐ꯭ꯔꯥꯟꯁꯅ ꯂꯤꯡꯃꯟꯕꯒꯤꯕꯨꯗꯤ ꯑꯣꯏꯔꯝꯕ ꯌꯥꯏꯀꯣ
ꯍꯣꯏ ꯍꯣꯏ ꯀꯩꯅꯣ ꯁ꯭ꯄꯦꯟꯕꯨꯗꯤ ꯂꯩꯍꯧꯔꯅꯤꯕ ꯐ꯭ꯔꯥꯟꯁꯀ ꯇꯥꯔꯕꯅꯤꯅꯁ
ꯑꯗꯣ ꯑꯩ ꯍꯥꯏꯁꯦ ꯐ꯭ꯔꯥꯟꯁꯀ ꯅꯣꯔꯋꯦꯒ ꯁꯥꯟꯅꯈꯤꯕꯗꯨꯣ ꯅꯣꯔꯋꯦ ꯑꯗꯨꯝ ꯅꯣꯛꯈꯤꯕ ꯑꯗꯨ ꯑꯗꯨꯃꯥꯏꯅ ꯇꯧꯗꯅ ꯑꯗꯨꯝ ꯀꯩꯒꯨꯝꯕ ꯑꯩ ꯑꯗꯨꯝ ꯃꯦꯁꯤ ꯍꯣꯏ ꯆꯪꯉꯛꯇꯧ ꯃꯥꯜꯂꯦꯕ ꯑꯗꯨꯝ
ꯑꯥꯔꯖꯦꯟꯇꯤꯅꯥ ꯑꯗꯨꯝ ꯆꯪꯉꯛꯇꯧ ꯃꯥꯜꯂꯦ ꯍꯥꯏꯗꯤ ꯀꯩꯅꯣꯒꯤ ꯍꯥꯏꯗꯤ ꯑꯩꯈꯣꯏ ꯀꯩꯅꯣ ꯕꯦꯠ ꯇꯧꯐꯝ ꯋꯦꯕꯁꯥꯏꯠ ꯀꯩꯀꯥ ꯑꯗ ꯑꯦꯞꯁ ꯀꯩꯀ ꯃꯌꯥꯝ ꯂꯩꯗꯅ
ꯑꯥ
ꯑꯗꯨꯒꯨꯝꯕꯗ ꯄꯤꯕꯗ ꯍꯥꯏꯗꯤ ꯐꯥꯏꯅꯦꯜꯁꯦ ꯀꯩꯅꯣ ꯑꯅꯤ ꯑꯅꯤꯗ ꯁꯕ ꯑꯥꯔꯖꯦꯟꯇꯤꯅꯥꯒ ꯀꯩꯅꯣꯒ ꯐ꯭ꯔꯥꯟꯁꯀ ꯁꯥꯟꯅꯕꯒꯤ ꯆꯥꯟꯁ ꯌꯥꯝ ꯋꯥꯡꯅ ꯂꯩ ꯂꯩꯌꯦꯅ ꯑꯗꯨꯝ ꯍꯥꯏꯌꯦꯕ
ꯎꯝ ꯍꯧꯖꯤꯛ ꯂꯩꯔꯤꯁꯦ
ꯉꯔꯥꯡ ꯕꯤ ꯑꯥꯔ ꯌꯨꯁ ꯇꯧꯅꯤꯅ ꯑꯩꯅ ꯄꯩꯁꯥ ꯊꯔꯦ ꯂꯨꯄꯥ ꯌꯥꯡꯈꯩ ꯊꯥꯔꯦ ꯍꯪꯕ꯭ꯔꯥ
ꯑꯥ
ꯑꯗꯨꯒ ꯕꯤ ꯑꯥꯔ ꯕꯤ ꯑꯦ ꯑꯥꯔꯗꯤ ꯑꯗꯨꯝ ꯍꯥꯏꯗꯤ ꯃꯣꯏꯅ ꯚꯌꯔ ꯌꯨꯁ ꯇꯧꯕꯅ ꯍꯥꯏꯁꯦ ꯑꯩ ꯒ꯭ꯌꯥꯟ ꯇꯥꯗ꯭ꯔꯦꯕ ꯍꯥꯏꯗꯤ ꯌꯨꯁꯇꯤ ꯇꯧꯔꯤꯅꯦꯕ ꯅꯠꯇ꯭ꯔꯥ ꯑꯗꯨꯒ ꯀꯩꯅꯣ ꯇꯧꯗꯕ ꯀꯩꯅꯣ ꯄꯥꯔꯁꯣꯅꯦꯜ ꯑꯣꯏꯅ ꯀꯩꯅꯣꯅ ꯀꯩꯅꯣꯅ ꯔꯦꯐ꯭ꯔꯤꯖꯅ ꯌꯨꯁ ꯇꯧꯕꯗꯣ ꯑꯣꯏꯅ ꯄꯥꯔꯦꯗ ꯈꯪꯗ꯭ꯔꯦꯕ ꯑꯩꯅ ꯑꯩꯅꯗ ꯍꯥꯏꯕꯗꯤ ꯄꯔꯁꯣꯅꯦꯜ ꯒ꯭ꯔꯥꯐꯤꯒꯤ ꯄꯔꯁꯣꯅꯦꯜ ꯌꯨꯁ ꯀꯩꯅꯣ ꯊꯥ ꯑꯝꯇ ꯑꯝꯇ ꯅꯝꯈꯤꯕ ꯅꯠꯇꯦꯕ ꯑꯗꯨꯒ ꯄꯩꯁꯥ ꯀꯥꯔꯛꯇꯕꯅꯤ ꯐꯨꯅꯤꯡꯕꯁꯤꯗ
ꯃꯥꯦꯗꯣ
ꯂꯨꯄꯥ ꯌꯥꯡꯈꯩ ꯃꯥꯡꯉꯦ
ꯃꯥꯉꯦ
ꯑꯗꯨꯒ ꯇꯤꯝ ꯇꯤꯝꯒꯤ ꯑꯣꯏꯅ ꯊꯥꯕꯗꯨꯕꯨꯗꯤ ꯏꯁꯄꯦꯟꯗ ꯊꯥꯕꯅꯤꯅ ꯐꯪꯉꯦ
ꯂꯄꯥ ꯀꯌꯥꯨꯥꯎ ꯐꯪꯉꯦ ꯆꯥꯝꯃ
ꯀꯥꯏ ꯍ ꯀꯩꯅꯣ ꯂꯨꯄꯥ ꯀꯨꯟꯊ꯭ꯔꯥꯗ ꯊꯥꯕꯅꯦ ꯂꯨꯄꯥꯥꯏ ꯁꯚꯦꯟꯇꯤꯃꯨꯀꯥꯎ ꯑꯃ
ꯆꯗꯅ ꯔꯣꯇꯤꯃ ꯀꯅꯥꯥꯏ ꯑꯗꯨ ꯆ ꯑꯦꯠ
ꯑꯗ ꯚꯤ ꯑꯔꯤ ꯑꯗꯨꯝ ꯃꯥꯡꯒꯗ꯭ꯔꯥ ꯑꯗꯒꯤ ꯁꯣꯔꯣꯟ ꯇꯥꯔꯒꯦꯠ ꯨ ꯁꯣꯟ ꯇ ꯁꯣꯔꯠ ꯇꯨꯔꯁꯇꯒꯣꯜ ꯒꯣꯜꯁꯨ ꯆꯠꯂꯤꯅꯦꯕ ꯕꯦꯜꯌꯝꯗꯣ
ꯑꯗꯨ ꯑꯗꯨ ꯊꯥꯔꯦ ꯈꯪꯕ꯭ꯔꯥ ꯑꯗꯨ ꯑꯗꯨꯒꯤꯁꯨ ꯄꯩꯁꯥ ꯀꯥꯔꯗꯕ ꯐꯨꯅꯤꯡꯕꯁꯤꯗꯤ ꯌꯥꯝ ꯊꯤꯛ ꯐꯨꯅꯤꯡꯉꯤꯗ
ꯎꯝ
ꯁꯣꯔꯠ ꯇꯨꯋꯔꯁ ꯒꯣꯜ ꯂꯩ ꯁꯣꯔꯠ ꯇꯨꯔꯁ ꯣꯗ ꯇꯧꯔꯛꯇꯅ ꯃꯤ ꯣꯜꯠꯂꯤꯅꯤꯅꯦꯕ
ꯀꯩꯅꯣ ꯇꯧꯒꯗꯣꯕꯅꯦ ꯅꯪꯅ ꯊꯥꯒꯦꯁꯨ ꯄꯩꯁꯥꯥꯁꯦ ꯀꯩꯅꯣꯗꯤ ꯊꯥꯎꯍꯧꯒꯗꯧꯅ ꯑꯥꯍꯔꯛꯄꯗꯣ
ꯎꯝ
ꯑꯗꯨꯗꯩ ꯊꯥꯎꯒꯗꯕ ꯑꯗꯨꯗꯗꯤ ꯇꯤꯝꯗꯣ ꯁꯤꯅ ꯊꯣꯏꯅꯤ ꯍꯥꯏꯕ ꯂꯥꯏꯅꯤꯗꯅ
ꯃꯥꯅꯦ
ꯍꯧꯖꯤꯛꯇꯤ ꯌꯦꯡꯉꯣ ꯅꯪ ꯑꯗꯨꯝ ꯈꯪꯐꯝ ꯈꯪꯗꯕꯅꯤ
ꯍꯧꯖꯤꯛꯇꯤ ꯐ꯭ꯔꯥꯟꯁꯇ ꯑꯗꯨꯝ ꯊꯥꯔꯅꯤ